ꯑꯥ
ꯑꯗꯨꯗ
ꯋꯥꯔꯤꯖꯦ ꯅꯨꯡꯉꯥꯏꯔꯗꯤ ꯈꯔ ꯊꯨꯑꯦ
ꯍꯣꯏ ꯋꯥꯔꯤꯁꯦ ꯅꯨꯡꯉꯥꯏꯔꯦ ꯈꯔ ꯊꯣꯛꯏꯦ ꯍꯥꯏꯔꯦ ꯑꯗꯣ ꯁꯨꯝ ꯁꯥꯒꯤꯈꯤꯕꯒꯤꯁꯨ ꯈꯔ ꯋꯥꯔꯤꯁꯨ ꯊꯣꯛꯂꯛꯏꯅꯦ ꯑꯁ ꯑꯍꯥꯟꯕꯗꯗꯤ ꯀꯩꯅ ꯋꯥ ꯍꯥꯏꯕ ꯑꯃ ꯂꯩꯇꯦ ꯍꯥꯏꯕ
ꯎꯝ ꯑꯗꯨꯃꯥꯏ ꯇꯧꯕꯅꯤꯗ ꯍꯥꯟꯅ ꯇꯧꯅꯕꯗꯗꯤ
ꯎꯝ
ꯀꯥꯏꯗ ꯂꯩꯍꯧꯒ꯭ꯔꯦ ꯑꯩꯈꯣꯏꯒꯤ ꯋꯥꯔꯤꯗꯣ
ꯑꯗꯨꯝ ꯑꯦ ꯑꯦꯅꯤꯃꯦꯜ ꯂꯕꯔꯁꯤꯒꯤ ꯋꯥꯔꯤꯅꯤ ꯁꯤ ꯄ꯭ꯔꯤꯌꯥꯗ
ꯍꯥ ꯍꯥ
ꯑꯗꯨꯝ ꯑꯗꯨꯃꯥꯏꯅ ꯑꯣꯏꯌꯦ ꯑꯩꯁꯦ
ꯎꯝ ꯀꯩꯅꯣ
ꯑꯗꯣ ꯑꯦꯅꯤꯃꯦꯜ ꯈꯛꯇꯒꯤ ꯅꯠꯇꯦꯕ ꯍꯣ ꯍꯥꯏꯌꯣ ꯍꯥꯏꯌꯣ
ꯎꯝ ꯍꯥꯏꯔꯒꯦꯀꯣ
ꯍꯣꯏ ꯍꯣꯏ
ꯑ ꯁꯥ ꯍꯩ ꯍꯥꯏꯕꯗ ꯀꯩꯅꯣꯗꯣ
ꯖꯪꯒꯜꯗ ꯂꯩꯕ ꯁꯥꯗꯣ
ꯎꯝ
ꯑꯗꯨ ꯖꯤꯕ ꯀꯧꯕꯗꯣ ꯑꯗꯨ ꯈꯛꯇ꯭ꯔꯥ ꯋꯥꯏꯜ ꯑꯦꯅꯤꯃꯦꯜꯗꯣ
ꯑꯥ ꯑꯣꯏꯗꯦ ꯖꯤꯕ ꯍꯥꯏꯔꯛ ꯇꯥꯔꯒꯠ ꯗꯤꯗꯨꯝ ꯑ ꯁꯥ ꯂꯣꯏꯅꯃꯛ ꯑꯣꯏꯔꯛꯑꯁꯨ ꯌꯥꯔꯦ ꯍꯧꯗꯣꯡꯁꯨ ꯑꯗꯨꯝ ꯖꯤꯕ ꯑꯣꯏꯗꯣꯏꯅꯦꯕ
ꯑꯥꯎ
ꯗꯨꯝ
ꯃꯣꯏꯁꯦ ꯆꯤꯡꯔꯣꯝꯗꯁꯦ ꯈꯔ ꯑꯦꯋꯦꯔꯅꯦꯁ ꯋꯥꯠꯂꯦꯕꯀꯣ ꯁꯦꯡꯅ ꯍꯥꯏꯔꯗꯤ
ꯎꯝ
ꯑꯗꯨꯒꯤ ꯏꯟ ꯏꯟꯗꯦꯟꯖꯔ ꯂꯩ ꯍꯥꯏꯕ ꯐꯥꯎꯕ ꯈꯪꯗꯕ ꯑꯦꯛꯁꯇꯤꯡ ꯑꯣꯏꯔꯛꯄ ꯌꯥꯕꯩ ꯆꯥꯟꯁ ꯌꯥꯝ ꯂꯩꯌꯦꯕ
ꯎꯝ
ꯑꯗꯨꯗꯣ ꯂꯥꯏꯔꯤꯛꯁꯨ ꯈꯔ ꯍꯩꯇꯕ ꯍꯥꯏꯇꯥꯔꯦꯅꯦ ꯂꯥꯏꯔꯤꯛꯁꯨ ꯇꯝꯃꯛꯇꯕ ꯍꯥꯏꯇꯥꯔꯦ
ꯍꯣꯏ
ꯀ꯭ꯂꯥꯁ ꯑꯩꯠ ꯀꯥꯔꯒ ꯑꯗꯨꯝ ꯇꯣꯛꯈꯤꯕꯒꯨꯝꯕ ꯑꯗꯨꯒꯨꯝꯕ ꯌꯥꯝ ꯂꯩꯌꯦꯕ ꯀꯣ ꯈꯣꯟꯗ ꯁꯤ ꯀꯥꯟꯗ ꯇꯤꯒꯤ ꯆꯠꯄ
ꯎꯝ
ꯅꯣꯡꯃꯩ ꯄꯥꯏꯕꯅꯤꯅ ꯍꯟꯗꯛ ꯍꯟꯗꯛꯇꯤ ꯅꯍꯥꯟ ꯑꯗꯨꯃꯥꯏꯅ ꯏꯄꯥ ꯏꯄꯨꯒꯤ ꯃꯇꯝꯗꯨꯒ ꯍꯧꯖꯤꯛꯇꯤ ꯌꯥꯝ ꯈꯦꯠꯅꯈ꯭ꯔꯦꯕ
ꯍꯣꯏ ꯍꯣꯏ
ꯃꯩꯁꯨ ꯌꯥꯝ ꯐꯥ ꯐꯥꯕ ꯅꯥꯏꯠ ꯚꯤꯖꯟ ꯂꯩꯕ ꯂꯦꯟꯁ ꯂꯩ ꯕ ꯑꯗꯨꯝꯕ ꯌꯥꯝ ꯊꯣꯛꯈ꯭ꯔꯦꯕ ꯑꯗꯨꯒꯤ
ꯍꯣꯏ ꯍꯥꯟꯅꯅ ꯄꯨꯔꯥ ꯍꯟ ꯇꯧꯕꯅꯤꯗꯅ
ꯑ ꯍꯧꯖꯤꯛꯇꯤ ꯑꯗꯨꯒꯤ
ꯃꯆꯥ ꯄꯣꯛꯄ ꯃꯇꯝ ꯑꯗꯨꯒꯨꯝꯕꯁꯨ ꯈꯪꯗꯕꯤꯗ ꯑꯗꯨꯝ ꯍꯥꯠꯇꯣꯛꯑꯒ ꯁꯤꯀꯥꯔ ꯇꯧꯕ ꯃꯤ ꯈꯔ ꯂꯩꯌꯦꯕ
ꯎꯝ
ꯑꯗꯨꯒꯤ ꯌꯥꯗꯕ ꯑꯃ ꯂꯩꯔꯦ ꯆꯤꯡꯔꯣꯝꯗꯁꯦ ꯏꯀꯣꯁꯤꯁꯇꯦꯝꯗ ꯁꯣꯛꯂꯛꯈ꯭ꯔꯦꯕ ꯖꯤꯕ ꯈꯔꯁꯦ ꯂꯩꯇ꯭ꯔꯗꯤꯀꯣ
ꯍꯣꯍꯣꯏ ꯕꯦꯂꯦꯟꯁ ꯀꯥꯏꯔꯛꯀꯗꯣꯏꯅꯦ
ꯑ ꯑꯃ ꯂꯩꯔꯛꯇꯕꯗ ꯑꯃꯃꯨꯛ ꯑꯈꯣꯏꯗꯤ ꯑ ꯑꯗꯨꯗꯣ ꯎꯕ ꯐꯪꯉꯦꯕ
ꯎꯝ ꯎꯝ
ꯑꯦꯖꯥꯝꯄꯜ ꯀꯥꯡꯁꯦ ꯍꯥꯏꯔꯁꯦꯕ ꯀꯥꯡ
ꯍꯣꯏ
ꯂꯩꯇ꯭ꯔꯗꯤ ꯌꯥꯔꯛꯇꯕ ꯑꯩ ꯁꯤꯁꯇꯦꯝ ꯑꯃꯗꯣ ꯀꯥꯏꯔꯛ
ꯍꯣꯏ ꯁꯤꯁꯇꯦꯝ ꯀꯥꯏꯔꯛꯀꯗꯤꯅꯦ ꯍꯣꯏ ꯎꯝ
ꯑꯗꯨꯗ ꯃꯣꯏꯗꯣ ꯑꯦꯋꯦꯌꯔ ꯑꯣꯏꯗꯕꯒꯤ ꯍꯥꯏꯇꯥꯔꯦꯅꯦ
ꯎ
ꯑꯗꯨꯗ ꯈꯔ ꯍꯥꯏꯔꯒ ꯑ ꯁꯥꯎꯕ ꯃꯤꯁꯤ ꯑꯗꯨ ꯂꯩꯕꯅꯦꯕ
ꯍꯣꯏ ꯍꯣꯏ ꯍꯣꯏ ꯑꯁ
ꯑꯥ ꯏꯁꯥꯗꯤ ꯀꯥꯞꯀꯗꯕꯅꯤꯅꯦ ꯏꯁꯣꯔꯅ ꯀꯥꯞ ꯆꯥꯔꯣ ꯍꯥꯏꯅ ꯄꯤꯕꯤꯕꯅꯤꯅꯦ ꯀꯥꯏꯅ ꯌꯥꯝ ꯁꯥꯎꯅ ꯈꯨꯝꯕ ꯃꯤꯁꯨ ꯑꯗꯨꯝ ꯂꯩꯕꯅꯤꯅ ꯂꯥꯏꯔꯤꯛ ꯍꯩꯕ ꯌꯥꯝ ꯁꯥꯔꯛꯀꯅꯣ ꯍꯥꯏꯕꯒꯨꯝꯕꯀꯣ
ꯎꯝ ꯍꯨꯝ
ꯄꯥꯗꯤ ꯂꯕꯗꯤ ꯂꯧꯕ ꯅ ꯀꯣꯏꯁꯦ ꯈꯜꯂꯒꯗꯤ ꯌꯥꯝ ꯑꯦꯟꯗꯦꯟꯖꯔ ꯑꯣꯏꯕ ꯍꯧꯖꯤꯛ ꯕꯦꯡꯒꯣꯂꯤꯟꯗꯣ
ꯍꯥ
ꯕꯦꯡꯒꯣꯂꯤꯟꯗꯣ ꯑꯥ
ꯍꯒꯜ ꯀꯩꯕꯗꯤ ꯅꯣꯖ
ꯎꯝ ꯄꯦꯡꯒꯣꯂꯤꯟꯁꯦ ꯔꯣꯗꯤꯟꯒꯤꯗꯤ ꯈꯔ ꯐꯦꯃꯤꯂꯤꯗꯤ ꯑꯣꯏꯕꯅꯦ ꯑꯗꯣ ꯃꯥꯒꯤ ꯏꯁꯀꯦꯜ ꯂꯩꯕꯗꯣ
ꯎꯝ ꯎꯝ
ꯀꯣꯗ ꯔꯤꯍꯥꯏ ꯁꯔ ꯑꯦꯛꯁꯄ꯭ꯂꯦꯟ ꯇꯧꯕ ꯍꯩꯇ꯭ꯔꯦ ꯑꯗꯨꯝ ꯒꯨꯒꯜꯒꯨꯝꯗ ꯍꯣꯔꯦꯟ ꯍ ꯍꯤꯗꯥꯛꯀꯤꯅꯤ ꯍꯥꯏꯅ ꯑꯗꯨꯝ ꯁꯤꯖꯤꯟꯅꯩꯕ ꯑꯗꯣ ꯑꯣꯏꯕ꯭ꯔꯥ ꯑꯥ ꯑꯣꯏꯕ꯭ꯔꯥ ꯑꯣꯏꯗꯕ꯭ꯔꯥꯁꯨ ꯈꯪꯗꯦꯀꯣ ꯍꯧꯖꯤꯛ ꯁꯥꯏꯟꯁꯀꯤꯔꯣꯝꯗꯗꯤ ꯈꯪꯗꯦ ꯑꯗꯣ ꯃꯥꯏꯕ ꯃꯥꯏꯕ ꯃꯥꯏꯕꯤꯒꯤ ꯃꯠ ꯇꯣꯛ ꯏꯅꯗꯤ ꯌꯥꯝ ꯂꯧ ꯂꯧꯅꯩꯕ ꯑꯗꯨꯒ ꯁꯃꯨ ꯀꯧꯏꯀꯣ ꯕꯤꯌꯔꯗꯣ
ꯑ ꯑ
ꯑꯗꯨꯁꯨ ꯃꯥꯒꯤ ꯀꯩꯅꯣꯗꯣ ꯂꯤꯚꯔꯁꯨ ꯅꯠꯇꯕ ꯀꯔꯤꯒꯔ ꯑꯃꯗꫭ
ꯃꯁꯤꯡ ꯈꯥꯔꯣ ꯍꯣꯏ ꯃꯁꯤꯡ ꯈꯥ ꯎꯝ
ꯑꯗꯣ ꯌꯥꯝꯅ ꯗꯥꯏꯃꯟꯒꯤ ꯇꯥꯏꯞꯇ ꯂꯧꯅꯩꯕ ꯑꯗꯨꯝ ꯄꯣꯠꯇꯣ
ꯎꯝ ꯎꯝ ꯎꯝ
ꯍꯤꯗꯥꯛꯀꯤꯅꯤ ꯍꯥꯏꯅꯀꯣ
ꯍꯣꯏ
ꯀꯩꯅꯣꯒꯤ ꯑꯁ ꯂꯤꯁꯤꯡ ꯇꯔꯥ ꯀꯨꯟ ꯑꯗꯨꯝ ꯄꯤꯅꯕꯅꯤꯅꯦ ꯑꯗꯨꯗ
ꯑꯣ
ꯑꯗꯨꯕꯨ ꯃꯆꯥꯗꯨ ꯈꯛꯇꯀꯣ ꯔꯠ ꯇꯩꯕꯗ ꯀꯩꯅꯣꯗꯣ ꯔꯤꯡꯋꯥꯝꯒꯨꯝꯕꯗꯣ
ꯎꯝ
ꯑꯗꯨꯗꫭ ꯐꯥꯏ ꯍꯥꯏ
ꯑꯣ
ꯃꯦꯗꯤꯁꯅꯦꯜꯒꯤ ꯔꯣꯝꯗ ꯌꯥꯝ ꯁꯤꯖꯤꯟꯅꯩ ꯍꯥꯏ ꯑꯩꯈꯣꯏꯕꯨꯗꯤ ꯈꯪꯗꯦꯀꯣ ꯃꯣꯏꯅ ꯑꯗꯨꯝ ꯁꯤꯖꯤꯟꯅꯩ ꯍꯥꯏꯕ
ꯑ ꯇꯥꯕꯒꯤ ꯋꯥꯅꯤ
ꯎꯝ
ꯑꯗꯣ ꯍꯧꯖꯤꯛ ꯑꯣ ꯍꯥꯏꯌꯣ
ꯀꯩ ꯀꯩꯁꯨ ꯃꯛꯈꯜ ꯌꯥꯝꯃꯦꯅ
ꯎꯝ
ꯑꯩꯈꯣꯏꯗ ꯂꯩꯕꯕꯤ ꯇꯥꯏꯒꯔꯗꯤ ꯌꯥꯝꯃꯝꯃꯣꯏꯌꯦ ꯍꯧꯖꯤꯛꯁꯦ
ꯎꯝ
ꯑꯗꯣ ꯑꯩꯈꯣꯏꯒꯤ ꯖꯒꯣꯔꯒꯨꯝꯕ ꯄꯦꯟꯊꯔꯒꯨꯝꯕ ꯑꯗꯨꯒꯨꯝꯕꯁꯤ ꯌꯥꯝꯕꯅꯦꯕ
ꯑ ꯑꯝ
ꯍꯧꯖꯤꯛꯇꯤ ꯂꯩꯇ꯭ꯔꯦꯗ ꯑꯃꯐꯧ
ꯎꯝ
ꯀꯩꯅꯣ ꯄꯤꯀꯣꯛꯇꯣ ꯃꯩꯇꯩꯂꯣꯟꯗ ꯈꯤꯠ ꯀꯩꯅꯣꯕ
ꯋꯥꯍꯣꯡ
ꯋꯥꯍꯣꯡ ꯀꯧꯕ꯭ꯔꯥ
ꯑꯥ ꯑꯥ
ꯑꯗꯨꯁꯨ ꯂꯩꯔꯝꯕꯅꯤ ꯍꯥꯏꯌꯦꯕꯀꯣ
ꯑꯥ
ꯑꯗ ꯍꯧꯖꯤꯛꯇꯤ ꯎꯗ꯭ꯔꯦꯅ ꯃꯤ ꯈꯔꯅꯗꯤ ꯃꯆꯤꯟ ꯊꯤꯕꯅꯦ ꯃꯁꯤꯒꯨꯝꯕꯁꯦ ꯑꯩꯈꯣꯏꯗ ꯂꯩꯇꯦ ꯍꯥꯏ ꯍꯥꯏꯕꯒꯨꯝꯕ ꯑꯗꯨꯝ ꯉꯥꯡꯔꯛꯄ ꯂꯩꯔꯦꯕ ꯍꯧꯖꯤꯛꯇꯤꯀꯣ
ꯑꯥ ꯑꯥ
ꯑꯗ ꯑꯩꯈꯣꯏ ꯂꯣꯟꯗꯁꯨ ꯂꯩꯕ ꯗꯧꯗꯥ ꯀꯧꯋꯦꯕ ꯑꯩꯈꯣꯏꯗꯤꯀꯣ
ꯑꯥ ꯑꯥ
ꯑꯗꯣ ꯂꯣꯟꯗ ꯂꯩꯔꯤꯁꯦ ꯏꯄꯥ ꯏꯄꯨ ꯃꯇꯝꯗ ꯂꯩꯔꯛꯄꯒꯤꯅꯤ ꯍꯥꯏ
ꯃꯥ ꯍꯣꯏ ꯃꯥꯅꯦ ꯃꯥꯅꯦ ꯃꯥꯅꯦ ꯎꯝ
ꯑꯍ ꯑꯗꯨꯃꯥꯏꯅ ꯀꯩꯅꯣ ꯇꯧꯔꯦꯕ ꯑꯩꯈꯣꯏ ꯀꯩꯅꯣꯗ ꯑꯥ ꯑꯦ ꯂꯨꯍꯣꯡꯕꯒꯨꯝꯕꯗꯔ ꯀꯩꯅꯣꯗ ꯈꯝꯕ ꯊꯣꯏꯕꯤꯒꯤ ꯀꯩꯅꯣꯗꯔ ꯑꯃ ꯅꯨꯄꯤꯒꯤ ꯀꯣꯛꯇ ꯑꯃ ꯍꯥꯞꯄꯗꯣ
ꯑꯥ ꯑꯥ ꯑꯥ ꯀꯖꯤꯡꯂꯩ
ꯑꯥ ꯈꯖꯦꯡꯂꯩ ꯍꯥꯏꯕ꯭ꯔꯥ ꯀꯣ
ꯎꯝ
ꯑꯗꯨꯗ ꯑꯩꯈꯣꯏꯗꯤ ꯑꯩꯈꯣꯏꯗꯁꯨ ꯑꯗꯨꯝ ꯑꯗꯣ ꯁꯤꯖꯤꯟꯅꯩꯕꯀꯣ
ꯎꯝ ꯎꯝ
ꯑꯗꯣ ꯄꯤꯀꯣ ꯀꯤ ꯀꫯꯅꫭꯅ ꯑꯗꯨꯝꯃꯥꯏꯅ ꯍꯥꯏꯅꯤꯡꯕ ꯑꯗꯣ ꯑꯗꫭꯁꯨ
ꯎꯝ ꯑ
ꯑꯗꯨꯃꯥꯏꯅ ꯂꯩꯕꯅꯦꯕ
ꯑꯥ ꯎꯝ
ꯅꯪ ꯍꯥꯏꯒꯦ ꯇꯧꯕꯗ ꯍꯥꯏꯔꯨꯅꯦ ꯍꯧꯖꯤꯛ
ꯍꯣ ꯑꯩ ꯍꯥꯏꯒꯦ ꯇꯧꯕꯗꯨꯕꯨꯗꯤ ꯍꯧꯖꯤꯛꯇꯤ ꯑꯩ ꯈꯣꯟꯗꯣ ꯑꯗꯨꯝ ꯁꯦꯡꯅ ꯇꯥꯔꯕꯅ ꯍꯥꯏꯒꯦ ꯇꯧꯕꯅꯤ
ꯑꯥ
ꯉꯁꯥꯏ ꯑꯩ ꯏꯔꯕꯠ ꯁꯤꯖꯤꯟꯅꯕ ꯀꯣ ꯍꯧꯖꯤꯛꯄꯨꯗꯤ ꯁꯤꯖꯤꯟꯅꯗ꯭ꯔꯦꯕ ꯑꯩ ꯊꯕꯛ ꯂꯣꯏꯁꯤꯟꯒꯤꯕꯗꯩꯩ ꯎꯍꯨꯝ
ꯑꯌꯨꯛ ꯐꯥꯎꯕ ꯁꯥꯟꯅꯕ ꯌꯥꯔꯦ ꯁꯨꯃꯥꯏ ꯇꯧꯔꯗꯤ
ꯑꯗꯣ ꯀꯩꯅꯣ ꯇꯧꯒꯦ ꯁꯤ ꯀꯣꯜ ꯂꯣꯏꯔꯒꯕꯨꯗꯤ ꯇꯨꯝꯒꯦꯕꯀꯣ ꯑꯩꯗꯣ ꯍꯌꯦꯡ ꯑꯃꯨꯛ ꯐꯪꯅꯦ ꯑꯉꯥꯡ ꯑꯃꯨꯛ ꯇꯥꯛꯀꯗꯣꯏꯅꯤꯕ ꯊꯦꯡꯉꯦꯗꯅ ꯎꯝ
ꯎꯝ ꯋꯥꯔꯤ
ꯑꯗꯣ ꯎꯝ ꯀꯩꯅꯣꯗ ꯍꯣꯏ ꯍꯣꯏ ꯑꯗꯨꯝ ꯑꯦꯅꯤꯃꯦꯜ ꯈꯛꯇꯒꯤ ꯅꯠꯇꯦꯕꯀꯣ ꯑꯗꯨ ꯈꯪ ꯑꯩꯅ ꯅꯨꯡꯁꯤꯗꯕꯁꯨ ꯂꯩꯇꯦ ꯑꯩ ꯑꯩꯅ ꯑꯩꯅ ꯅꯨꯡꯁꯤꯗꯕ ꯑꯗꯨꯝ ꯎ ꯄꯥꯝꯕꯤ ꯑꯃ ꯍꯧꯔꯝꯃꯁꯨ ꯑꯗꯨꯝ ꯑꯗꯨꯝ ꯑꯦꯗꯃꯥꯏꯌꯔ ꯇꯧꯕ ꯍꯩ ꯍꯥꯏꯇꯥꯔꯦ ꯑꯦꯗꯃꯥꯏꯔ ꯇꯧꯖꯩ ꯍꯥꯏ ꯇꯥꯔꯦ ꯑꯗꯨꯝ
ꯑꯣ ꯍꯣꯏ ꯑꯦꯗꯃꯥꯏꯌꯔ ꯇꯧꯕ ꯑꯦꯄ꯭ꯔꯤꯁꯦꯠ ꯇꯧꯕ ꯑꯁꯤꯒꯨꯝꯕꯁꯦ
ꯇꯧꯕ ꯑꯩꯕꯨꯁ ꯇꯧꯕ ꯑꯗꯣ ꯎꯝ
ꯎꯝ ꯑꯩꯈꯣꯏꯅ ꯀꯩꯅꯣ ꯒ꯭ꯔꯥꯟꯇꯦꯠ ꯑꯣꯏꯅ ꯂꯧꯕꯒꯤꯀꯣ
ꯎꯝ
ꯑꯣꯏꯒꯟꯅꯕ ꯌꯥꯝꯅ ꯇꯥꯡꯕꯅꯤꯅ ꯀꯩꯅꯣ ꯑꯗꯨꯒ ꯑꯩꯈꯣꯏ ꯃꯅꯤꯄꯨꯔꯗ ꯐꯪꯕ ꯌꯥꯝ ꯀꯩꯅꯣ ꯁꯤꯟꯕꯀꯣ ꯀꯩꯅꯣꯗꯣ ꯎꯝ ꯑꯥ ꯏꯪꯂꯤꯁꯇꯁꯨ ꯂꯩꯇꯕꯅꯦ ꯑꯗꯣ ꯃꯤꯡꯗꯣ ꯑꯩꯈꯣꯏ ꯑꯦꯁꯤꯌꯥꯗꯁꯨ ꯄꯕ꯭ꯂꯤꯁ ꯏꯟꯗꯤꯌꯥꯒꯨꯝꯕ ꯈꯛꯇꯅꯦꯕ ꯐꯪꯕꯗꯣ ꯀꯩꯅꯣꯗꯣ
ꯎꯝ
ꯎꯝ ꯀꯩꯅꯣ ꯒ꯭ꯔꯨꯞꯇ ꯑ ꯀꯩꯅꯣ ꯕꯠ ꯕꯟꯁꯇ ꯑꯣꯏꯅ ꯍꯧꯋꯦꯕ ꯃꯣꯏꯗꯣ
ꯃꯀꯨ ꯏꯁꯀꯦꯜ ꯃꯥꯟꯕꯗꯨꯔꯣ
ꯑꯥ
ꯃꯀꯨꯗꯣ ꯑꯃ ꯂꯤꯟꯒꯤ ꯏꯁꯀꯦꯜꯒꯨꯝꯕ ꯃꯥꯟꯕꯗꯨꯔꯥꯕꯥ
ꯅꯠꯇꯦꯗ ꯑꯗꯨꯃꯛꯇꯤ ꯅꯠꯇꯦ
ꯑꯗꯨ ꯌꯥꯝ ꯃꯥꯂꯦ ꯅꯪ ꯍꯥꯏꯕꯁꯦ ꯍꯩꯅꯦ ꯍꯩꯅꯦ ꯍꯥꯏꯗꯤ ꯍꯥꯏꯗꯤ ꯂꯤꯟ ꯃꯀꯨ ꯄꯨꯨꯗꯤ ꯃꯥꯟꯗꯦꯕꯀꯣ ꯑꯗꯨꯑꯣꯏꯁꯨ ꯏꯁꯀꯦꯜꯒꯨꯝꯕꯒꯤ ꯇꯥꯏꯞ ꯃꯥꯒꯤ ꯑꯥꯎꯇꯔ ꯁꯦꯜꯗꯣ ꯃꯄꯥꯟꯒꯤꯗꯣ ꯃꯀꯨꯗꯣ ꯈꯣꯛꯄ ꯌꯥꯔ ꯃꯅꯨꯡꯗꯗꯤ ꯈꯔ ꯈꯔ ꯁꯣꯐ ꯑꯣꯏꯕꯗꯣ ꯈꯔ ꯊꯣꯠ
ꯅꯠꯇꯦ ꯅꯠꯇꯦ ꯌꯥꯝ ꯌꯥꯝ ꯄꯤꯛꯄꯗꯣ ꯌꯥꯝ ꯁꯤꯟꯕ ꯌꯥꯝ ꯌꯥꯝ ꯄꯤꯛꯑꯒ ꯀꯩꯅꯣꯅꯦ
ꯀꯩ ꯃꯆꯨ ꯑꯣꯏꯒꯦ
ꯔꯦꯠꯒꯨꯝꯕ ꯈꯔ ꯑꯣꯏꯕꯅꯦ ꯔꯦꯠ ꯕ꯭ꯔꯥꯎꯟꯒꯨꯝꯕ
ꯀꯩꯅꯣꯔꯣ ꯑꯗꯨꯗꯤ ꯑꯥ ꯀꯔꯤꯕ ꯑꯗꯨꯗꯣ ꯃꯃꯤꯡ ꯑꯩ ꯀꯥꯎꯔꯦ ꯎ ꯆꯥꯎꯕ꯭ꯔꯥ ꯎꯗꯣ ꯌꯥꯝ ꯆꯥꯎꯋꯦꯀꯣ
ꯌꯥꯝ ꯆꯥꯎꯕꯃꯛꯇꯤ ꯑꯣꯏꯗꯦꯀꯣ
ꯈꯪꯗꯦ ꯑꯩꯅ ꯑꯩꯅ ꯎꯕ ꯑꯩꯅ ꯈꯜꯂꯤꯁꯦ ꯃꯥꯜꯂꯦ
ꯑꯥ
ꯍꯩꯔꯤꯠꯂꫭ
ꯑꯃꯗꯤ ꯍꯥꯏꯕꯅꯦꯕ ꯃꯩꯇꯩ ꯂꯣꯟꯗꯥ ꯅꯪ ꯅꯪ ꯍꯥꯏꯔꯁꯨ ꯑꯃꯨꯛ ꯂꯥꯛꯑꯔꯣꯏ
ꯑꯣ ꯑꯣ ꯍꯣꯏ
ꯁꯛꯁꯦ ꯍꯧꯖꯤꯛ ꯊꯤꯕ ꯍꯩꯇ꯭ꯔꯦꯗ
ꯎꯝ ꯑꯉꯥꯡꯕꯗꯣ ꯍꯣꯏ ꯍꯣꯏ ꯑꯩ ꯈꯜꯂꯛꯑꯦ ꯑꯁꯤꯟꯕꯅꯦ ꯑꯗꯨꯗꯣ ꯑꯩꯅ ꯈꯜꯂꯤꯁꯦ ꯑꯣꯏꯗꯣꯏꯅꯦ ꯃꯆꯨꯗꯣ ꯈꯪꯉꯕꯅꯤꯅ ꯒ꯭ꯌꯥꯟ ꯇꯥꯔꯦ
ꯑꯣꯀꯦ
ꯍꯣꯏ ꯑꯩꯅ ꯈꯜꯂꯨꯏꯁꯤꯅ ꯑꯗꯨꯝ ꯍꯥꯏꯗꯤ ꯑꯥ ꯈꯨꯅꯥꯎꯕꯤꯃꯨꯛꯀ ꯆꯥꯎꯕ ꯑꯃ ꯑꯗꯒꯤꯗꯤ ꯑꯗꯨꯝ ꯈꯨꯗꯣꯝꯕꯤꯒꯤ ꯇꯥꯡ ꯑꯃ ꯍꯥꯏꯇꯥꯔꯦꯅꯦ ꯑꯃꯨꯛꯀ ꯆꯥꯎꯕ ꯑꯗꯨꯝ ꯑ ꯂꯩꯕꯅꯦꯕ ꯑꯃ ꯃꯀꯨ ꯈꫭꯛꯄ ꯌꯥꯕ ꯑꯃ ꯑꯁꯤꯟꯕ ꯑꯃ ꯑꯗꯨ ꯑꯣꯏꯔꯕꯣꯏ ꯅꯤꯡꯉꯨꯔꯦ ꯑꯣ ꯑꯣ ꯍꯥꯏ ꯑꯥ ꯍꯧꯖꯤꯛꯄꯨꯗꯤ ꯍꫭꯏ ꯑ ꯑ ꯑꯥ ꯑꯩ ꯍꯥꯏꯗꯣ ꯈꯪꯕ꯭ꯔꯥ ꯃ ꯃꯀꯨ ꯈꫭꯛꯄ ꯌꯥꯕꯗꯣ
ꯑꯥ ꯑꯗꯨꯗꯤ ꯇꯣꯡꯉꯥꯜꯂꯦꯀꯣ ꯑꯗꯨꯗꯤ ꯌꯥꯝ ꯆꯥꯎꯋꯦ ꯑꯗꯨꯗꯒꯤ ꯑꯗꯨꯗꯒꯤ ꯍꯦꯟꯅ ꯄꯤꯛꯄ ꯑꯥ ꯑꯥ
ꯈꯪꯕꯅꯣ ꯑꯣ ꯑꯩ ꯈꯪꯉꯦ ꯈꯪꯉꯦ
ꯀꯦꯗꯣ ꯀꯩ ꯃꯤꯡ ꯀꯧꯕ꯭ꯔꯥꯕꯥ
ꯍꯩꯔꯤꯠ ꯑꯩ ꯀꯥꯎꯔꯦ ꯃꯃꯤꯡ ꯍꯩꯔꯤꯠꯂ ꯀꯩꯅꯣꯝꯃ ꯑꯣꯏꯕꯅꯦ ꯍꯥꯏꯕ ꯃꯃꯤꯡꯗꯣ ꯑꯩ ꯆꯞ ꯆꯥꯕ ꯅꯤꯡꯁꯤꯡꯗ꯭ꯔꯦ ꯑ
ꯐꯣꯇꯣ ꯑꯃꯗꯤ ꯂꯩꯕꯅꯦ ꯑꯗꯨꯁꯨ ꯑꯩꯈꯣꯏꯗ ꯈꯛꯇꯅꯦꯕ ꯐꯪꯕꯗꯣꯟ ꯑꯩꯈꯣꯏ ꯅꯣ꯭ꯔꯠ ꯏꯁ ꯏꯟꯗꯤꯌꯥꯗꯀꯣ
ꯑꯣ
ꯑꯩꯈꯣꯏꯅ ꯈꯪꯗꯕꯒꯤ ꯀꯩꯅꯣ ꯇꯧꯕꯅꯤ ꯑꯗꯨꯝ ꯀꯩꯅꯣ ꯕꯤꯖꯤꯅꯦꯁꯀꯤ ꯀ꯭ꯂꯥꯏꯟ ꯈꯔ ꯍꯩꯔꯒ ꯈꯔ ꯏꯅꯣꯚꯦꯇꯤꯞ ꯑꯣꯏꯔꯒꯗꯤ ꯐꯖꯅ ꯑꯦꯛꯁ ꯄꯣꯔꯠ ꯇꯧꯔꯒ ꯕꯤꯖꯤꯅꯦꯁ ꯇꯧꯕ ꯌꯥꯕꯅꯦ ꯁꯤꯒꯤꯁꯦ ꯄ꯭ꯔꯣꯁꯦꯁꯁꯨ ꯇꯧꯕ ꯌꯥꯏꯑꯕꯀꯣ
ꯑꯣ ꯑ
ꯑꯩ ꯊꯥꯗꯤ ꯊꯥꯔꯛꯀꯦ ꯂꯩꯗꯤ ꯂꯩꯕꯅꯦ ꯑꯩ
ꯍꯣꯏ ꯑꯩꯅ ꯈꯜꯂꯤꯁꯦ ꯑꯣꯏꯔꯝꯗꯧꯗꯤ ꯌꯥꯝ ꯃꯥꯜꯂꯦ ꯍꯧꯖꯤꯛꯀꯤꯁꯦ